ꯑꯣ
ꯎꯝ ꯇꯥꯏꯌꯦ
ꯒꯨꯗ ꯏꯚꯤꯅꯤꯡ ꯆꯣꯡꯕ ꯂꯣꯏꯔꯕꯣ
ꯂꯣꯏꯗ ꯉꯥꯏꯔꯤꯌꯦ ꯅꯪ ꯀꯣꯜ ꯂꯥꯛꯏꯁꯦ
ꯌꯥꯝ ꯐꯩ ꯍꯨꯃꯥꯛ ꯀꯌꯥꯝ ꯂꯧꯊꯣꯛꯈ꯭ꯔꯕ
ꯐꯨꯠꯇꯤ ꯌꯥꯝ ꯇꯅ ꯑꯌꯥꯝꯕ ꯂꯨꯞꯄꯦꯗ ꯑꯩ ꯃꯁꯥꯒꯤꯁꯨ ꯍꯨꯃꯥꯡꯁꯦ ꯈꯔ ꯊꯣꯛꯀꯜꯂꯦꯕ
ꯑꯁ ꯑꯩꯗꯤ ꯍꯟꯗꯛꯀꯤ ꯆꯣꯡꯉꯁꯨ ꯗꯨ ꯍꯟꯗꯛꯇꯤ ꯑꯦꯛꯖꯥꯝ ꯂꯣꯏꯗ꯭ꯔꯤꯕꯧꯗꯤ ꯈꯔ ꯆꯠꯅꯩꯩꯅ ꯏꯪꯗ ꯑꯃꯨꯛ ꯑꯃꯨꯛ ꯆꯤꯟꯕ ꯈꯔ ꯂꯩꯔꯤꯗꯤꯖꯥꯠ ꯇꯤꯁꯟꯅ ꯑꯃ ꯌꯥꯎꯔꯤꯕ ꯔꯤꯁꯔꯆ ꯋꯥꯔꯛ ꯇꯧ ꯇꯧꯕ ꯑꯗꯨꯒꯤ ꯈꯔ ꯈꯤꯇꯪ ꯆꯤꯟꯈꯤꯅꯤ ꯑꯗꯨꯅ ꯆꯣꯡ ꯑꯝꯇꯅ ꯇꯅ ꯆꯣꯡꯉꯒꯦ ꯃꯩꯁꯨ ꯌꯥꯎ ꯂꯥꯛꯇ꯭ꯔꯤꯑ
ꯉꯔꯥꯡꯗ ꯆꯣꯡꯍꯧ ꯍꯧꯗꯕꯗꯨꯗꯅꯦ ꯌꯥꯝ ꯅꯨꯡꯉꯥꯏꯇꯕ ꯏꯁꯥꯁꯤꯗ ꯍꯥꯏꯕꯗꯤ ꯅꯨꯡꯉꯥꯏꯇꯕ ꯍꯥꯏꯕꯗꯤ ꯏꯁꯥ ꯅꯨꯡꯉꯥꯏꯇꯕ ꯅꯠꯇꯕ ꯁꯨꯝ ꯏꯁꯥꯁꯤꯗ ꯏꯔꯨꯝ ꯂꯨꯝꯕꯣꯏ ꯀꯩꯕꯣꯏ ꯇꯧꯋꯦꯕꯀꯣ ꯍꯨꯃꯥꯡ ꯍꯦꯛ ꯂꯧꯊꯣꯛꯍꯧꯗꯕ ꯅꯨꯃꯤꯠꯁꯦ ꯋꯥꯈꯜꯗ ꯑꯗꯨꯝ ꯁꯨꯝ ꯅꯨꯡꯉꯥꯏꯍꯧꯗꯕꯗꯣ ꯑꯗꯩ ꯉꯁꯤꯗꯤ ꯀꯥꯟꯊꯣꯛꯄ ꯁꯨꯡꯌꯥ ꯌꯥꯗ꯭ꯔꯦ ꯑꯩ ꯑꯁꯤꯗꯤ ꯆꯣꯡꯗ ꯌꯥꯗꯦꯅ ꯇꯧꯔꯒ ꯆꯣꯡꯉꯕꯅꯤ ꯍꯨꯃꯥꯡꯗꯤ ꯐꯖꯅ ꯊꯣꯛꯈ꯭ꯔꯦ
ꯍꯩ ꯑꯁꯣꯝ ꯀꯔꯣ ꯀꯥꯋꯥꯔꯣꯝꯗ ꯊꯣꯛꯇꯣꯏꯔꯣ
ꯊꯣꯛꯀ ꯗꯨꯏꯅꯦ ꯁꯤ ꯂꯣꯏꯔꯒ ꯑꯩ ꯏꯔꯨꯖ ꯃꯥꯏꯊꯔꯅꯤꯀꯣ
ꯐꯕꯤꯅꯤ ꯑꯩ ꯑꯩꯁꯦ ꯊꯣꯛꯇ꯭ꯔꯤ ꯀꯩꯅꯣꯗ ꯑꯩꯁꯦ ꯊꯣꯡꯍꯟꯕꯤ ꯆꯠꯇꯣꯏꯅꯤ ꯈꯣꯡꯅ ꯆꯠꯁꯤꯔꯥꯟ ꯈꯜꯂꯤ
ꯈꯣꯡꯅ ꯆꯠꯄꯅꯗꯤ ꯐꯩꯌꯦ ꯅꯪ ꯑꯦꯛꯁꯔꯁꯥꯏꯁ ꯑꯣꯏ ꯀꯔꯤ ꯑꯣꯏꯀꯣ ꯁꯥꯖꯦꯜꯑꯣꯏ ꯀꯔꯤꯑꯣꯏ ꯇꯧꯔꯒ ꯆꯠꯄꯗꯨꯅꯗꯤ ꯈ꯭ꯋꯥꯏꯗꯤ ꯐꯔꯦ ꯑꯩꯁꯨ ꯁꯤ ꯆꯠꯂꯤꯁꯦ ꯑꯩꯁꯨ ꯈꯣꯡꯅ ꯆꯠꯂꯦ ꯌꯥꯝ ꯀꯟꯅ ꯂꯥꯞꯄꯁꯤ ꯅꯠꯇꯕꯅꯤꯅꯀꯣ ꯈꯣꯡꯅ ꯆꯠꯄꯅꯦ ꯍꯦꯟꯅ ꯑꯩꯅꯁꯨ ꯑꯗꯨꯝ ꯄꯥꯝꯃꯤ ꯗꯅ ꯑꯗꯨꯅꯦ ꯒꯥꯔꯤ ꯁꯣꯔꯣꯛ ꯂꯥꯟꯊꯣꯛ ꯀꯅꯤ ꯈꯟꯕꯗꯅꯦ ꯑꯗꯨꯅ ꯍꯦꯟꯅ ꯏꯁꯥꯗꯨ ꯃꯤꯄꯥꯏꯕ ꯐꯥꯎꯋꯦꯕ
ꯈꯔ ꯈꯔ ꯆꯠ ꯎꯝ ꯈꯔ ꯈꯔꯁꯨ ꯆꯠꯇꯧꯅꯤꯗ ꯈꯣꯡꯅ ꯅꯠꯇ꯭ꯔꯒꯗꯤ ꯀꯥꯏꯗ ꯀꯣꯏ ꯁꯨꯝ ꯕꯔꯥꯕꯔ ꯂꯦꯡꯕꯣꯠꯄꯁꯦ ꯍꯛꯆꯥꯡꯒꯤ ꯕꯤꯌꯔꯒꯤ ꯇꯧꯔꯤꯒ ꯐꯗꯣꯏꯅꯤ ꯏꯁꯥꯗ
ꯃꯥꯅꯦ ꯂꯦꯡ ꯑꯣꯠꯇꯕ ꯍꯥꯏꯁꯤꯗꯤ ꯁꯨꯡꯐ ꯐꯔꯔꯣꯏꯗꯧꯕꯅꯤ ꯇꯨꯝꯖꯜꯂ ꯂꯩꯔ ꯀꯥꯏꯗꯩ ꯐꯗꯣꯏꯅꯣ ꯐꯝꯖꯤꯜꯂ ꯂꯩꯔꯒ ꯄꯨꯡ ꯑꯃ ꯑꯅꯤ ꯐꯝꯃꯨꯔꯒꯗꯤ ꯀꯩꯅꯣ ꯇꯧ ꯇꯦꯕ ꯃꯤꯁꯦ ꯐꯠꯇꯦꯕꯀꯣ ꯑꯗꯨꯗꯨꯅ ꯑꯩꯈꯣꯏꯗꯤ ꯋꯥꯇꯤꯟ ꯍꯧꯖꯤꯟꯕ ꯈꯣꯠ ꯆꯟꯕ ꯃꯪꯒꯟ ꯇꯥꯎꯁꯟꯕ ꯁꯤ ꯐꯝꯕꯒꯤ ꯊꯕꯛ ꯉꯥꯛꯇ ꯑꯣꯏꯕꯅꯤꯅꯀꯣ
ꯃꯩ ꯂꯥꯛꯑꯦ ꯉꯥꯏꯈꯣꯀꯣ ꯃꯩ ꯊꯥꯟꯒꯦ ꯑꯗꯨꯝ ꯍꯥꯏꯔꯣ ꯍꯥꯏꯔꯣ
ꯎꯝ ꯑꯗꯨꯅ ꯐꯝꯖꯟꯕꯒꯤ ꯀꯨꯏꯅ ꯀꯨꯏꯅ ꯐꯝꯖꯟꯕꯒꯤ ꯊꯕꯛ ꯇꯧꯕꯅꯤꯅ ꯑꯩꯈꯣꯏꯗꯤ ꯏꯁꯥꯁꯦ ꯆꯣꯡ ꯐꯟ ꯇꯧꯗꯕꯁꯨ ꯌꯥꯗꯦ ꯅꯤꯡꯈꯣꯡꯅ ꯆꯠꯇꯕꯁꯨ ꯌꯥꯗꯦꯕ
ꯎꯝ
ꯎꯝ ꯕꯦꯔꯥ ꯀꯥꯔꯦ ꯏꯕꯨꯡꯉꯣ ꯆꯍꯤ ꯌꯝꯃꯛꯑꯗꯤꯅꯦ ꯂꯣꯏꯅꯃꯛꯅꯤ ꯍꯛꯆꯥꯡꯒꯤ
ꯄꯨꯡꯃ ꯄꯨꯡ ꯃꯅꯦ ꯍꯦꯛ ꯉꯥꯜꯂꯦ ꯃꯅꯦ ꯃꯅꯦ ꯑꯗꯨꯅꯦ
ꯂꯣꯏꯅꯃꯛ ꯂꯥꯏꯅꯥ ꯄꯣꯛꯂꯛꯀꯗꯣꯏꯅꯤ
ꯑꯗꯨꯅꯤ ꯎꯝ
ꯐꯣꯟꯒꯁꯨ ꯍꯨꯃꯥꯡꯗ ꯂꯣꯏ ꯅꯞꯄꯦ ꯑꯩꯅ
ꯀꯩꯅꯣ ꯇꯧꯕ ꯑꯩꯁꯨ ꯈꯪꯗ꯭ꯔꯤꯌꯦ ꯗꯇꯣꯟ ꯑꯩꯈꯣꯏꯒꯤ ꯁꯨꯃꯥꯏꯅ ꯑꯩꯈꯣꯏꯒꯤ ꯑ ꯂꯥꯎꯠ ꯏꯁꯄꯤꯀꯔ ꯊꯥ ꯕ ꯌꯥꯗꯕꯁꯦ ꯑꯩꯈꯣꯏꯒꯤ ꯐꯣꯟ ꯑꯥ ꯀꯩꯅꯣ ꯄꯥꯜꯂꯗꯤ ꯑꯗꯨꯝ ꯌꯥꯗꯣꯏ ꯅꯠꯇ꯭ꯔꯣ ꯑꯩꯈꯣꯏꯒꯤ ꯏꯌꯥꯔꯄꯤꯁ ꯊꯤꯜꯂꯤꯁꯦ
ꯑꯩꯗꯤ ꯏꯌꯥꯔꯄꯤꯁꯁꯤ ꯑꯗꯨꯝ ꯑꯩꯒꯤ ꯅꯣꯔꯃꯦꯜ ꯐꯣꯟꯗꯁꯨ ꯁꯤꯖꯤꯟꯅꯗꯌꯦ ꯑꯩꯗꯤ ꯏꯌꯥꯔꯄꯤꯁ ꯁꯨꯡꯆꯤꯟ ꯁꯤꯖꯤꯟꯅꯗꯦ ꯑꯩꯗꯤ ꯑꯩ ꯑꯗꯨꯅ ꯑꯩ ꯑꯗꯨꯒꯤ ꯃꯔꯝꯗꯗꯤ ꯊꯣꯏꯅ ꯈꯪꯗꯦ
ꯑꯗꯨ
ꯃꯌꯦꯛ ꯌꯥꯝ ꯁꯦꯡꯗꯦ ꯅꯪꯒꯤꯗꯣ ꯎꯝ ꯇꯥꯔꯦ ꯀꯩꯗꯧꯔꯒꯦ ꯇꯨꯃꯤꯟ ꯂꯩꯔꯗꯤ ꯇꯥꯕ꯭ꯔꯣ
ꯇꯏꯌꯦ ꯇꯥꯕ꯭ꯔꯣ